ꯇꯥꯕ꯭ꯔꯣ ꯇꯥꯏꯌꯦ ꯇꯥꯕ꯭ꯔꯣ
ꯍꯣꯏ ꯍꯣꯏ ꯇꯥꯔꯦ ꯇꯥꯔꯦ
ꯎꯝ ꯀꯔꯤ ꯇꯧꯕ꯭ꯔꯣ ꯀꯔꯤ ꯇꯧꯔꯒ ꯂꯩꯕꯅꯣ
ꯍꯧꯖꯤꯛꯇꯤ ꯑꯗꯨꯝ ꯂꯩꯌꯦ ꯀꯂꯤꯁꯨ ꯀꯥꯎꯗꯦ ꯅꯪꯗꯤ
ꯑꯩꯈꯣꯏꯁꯨ ꯍꯧꯖꯤꯛ ꯑꯗꯨꯝ ꯐꯝꯃꯒ ꯂꯩꯌꯦ ꯆꯥꯛ ꯆꯥꯔꯕ꯭ꯔꯣ
ꯆꯥꯛꯀꯗꯤ ꯑꯩꯈꯣꯏ ꯆꯥꯛ ꯆꯥꯅꯤꯡꯉꯥꯏ ꯈꯔ ꯋꯥꯠꯂꯤꯌꯦ
ꯄꯨꯡ ꯀꯌꯥꯗ ꯆꯥꯅꯣ ꯅꯣꯣꯏ ꯆꯥꯛ
ꯄꯨꯡ ꯃꯉꯥ ꯃꯈꯥꯏ ꯅꯠꯇꯦ ꯑꯠꯏꯟ ꯊꯥꯔꯇꯤ ꯐꯔꯇꯤꯃꯦ ꯊ
ꯑꯣ
ꯅꯪꯒꯤ ꯃꯣꯟꯁꯦ ꯄꯤꯛ ꯄꯤꯛ ꯅꯠꯇ ꯄꯥ ꯇꯥꯕꯤ ꯀꯣ ꯃꯔꯛꯥꯛ ꯃꯔꯛꯥꯛ ꯄꯥ
ꯑꯣ ꯍꯧꯛꯇ ꯐꯖꯅ ꯐꯖꯅ ꯇꯥꯗꯦ ꯍꯥꯏꯔꯣ
ꯑ ꯇꯥꯎꯔꯦ ꯇꯥꯔꯦ ꯍꯧꯖꯤ ꯎꯝ
ꯅꯣꯏꯔ ꯗꯤꯟꯅꯔꯒꯤꯔꯣ ꯅꯣꯏ ꯄꯨꯡ ꯑꯩꯠ ꯊꯥꯔꯇꯤ ꯅꯥꯏꯟꯗ ꯆꯥꯏ ꯍꯥꯏꯁꯦ ꯍꯜꯂꯣ ꯍꯜꯂꯣ ꯍꯜꯂꯣ ꯍꯂꯣ ꯍꯜꯂꯣ ꯍꯜꯂꯣ ꯇꯥꯕ꯭ꯔꯣ
ꯍꯜꯂꯣ ꯇꯥꯕ꯭ꯔꯣ
ꯑꯥ ꯇꯥꯔꯦ ꯇꯥꯔꯦ
ꯇꯣ
ꯇꯥꯕ꯭ꯔꯣ ꯑꯥ ꯇꯥꯕ꯭ꯔꯣ ꯑꯥ ꯑꯥ ꯇꯥꯏꯌꯦ ꯇꯥꯏꯌꯦ ꯇꯥꯕ꯭ꯔꯣ
ꯅꯣꯡꯁꯨꯕ꯭ꯔ
ꯑꯥ ꯅꯣꯡ ꯈꯔ ꯆꯨꯏ ꯀꯥꯟꯃꯟꯕ꯭ꯔꯣ ꯕꯦꯛꯒ꯭ꯔꯥꯎꯟꯒꯤ ꯃꯈꯣꯜꯁꯦ
ꯌꯥꯔꯗ ꯇ
ꯑꯣ
ꯌꯥꯏ ꯌꯥꯏ
ꯑꯩꯥꯈꯣꯟ ꯇꯥꯕ꯭ꯔꯣ
ꯍꯣꯏ ꯇꯥꯏ ꯇꯥꯌꯦ
ꯅꯣꯏ ꯗꯤꯅꯔꯒꯤꯔꯣ ꯄꯨꯡ ꯑꯩꯠ ꯊꯥꯔꯇꯤ ꯅꯥꯏꯟꯗ ꯆꯥꯏ ꯍꯥꯏꯁꯦ
ꯇꯥꯕꯔꯣ
ꯑꯥ ꯇꯥꯏꯌꯦ ꯇꯥꯗꯕ꯭ꯔꯣ
ꯇꯔꯦ ꯇꯔꯦꯅꯤꯦꯗꯦꯚ ꯌꯥꯝꯝ ꯀꯥꯔ ꯂꯩ
ꯑꯖꯅꯤ ꯑꯩꯒꯤ ꯕꯦꯛꯒ꯭ꯔꯥꯎꯟ ꯃꯈꯣꯏ ꯀꯟꯃꯟꯕ꯭ꯔꯣ
ꯍꯣꯏ ꯈꯔ ꯀꯜꯂꯦ ꯑꯗꯨꯅ ꯅꯪꯁꯦ ꯈꯔ ꯋꯥ ꯉꯥꯡꯕꯗꯣ ꯀꯟꯅ ꯉꯥꯡꯉꯨꯀꯣ
ꯑ ꯍꯣꯏ ꯍꯣꯏ ꯍꯣꯏ ꯅꯦꯠꯋ ꯈꯔ ꯐꯠꯇꯕꯒꯤꯅꯅꯀꯣ
ꯑ
ꯍꯧꯖꯤꯛꯇꯤ ꯅꯣꯡꯁꯨ ꯇꯥꯗ꯭ꯔꯦ
ꯑꯣ ꯐꯔꯤ ꯍꯟꯗ ꯇꯕ꯭ꯔꯣ
ꯑꯩꯈꯣꯏ ꯉꯁꯤ ꯃꯁꯔꯨꯝ ꯆꯥꯏ ꯅꯣꯏꯗꯤ ꯑꯥ ꯅꯣꯏ ꯆꯥꯛ ꯆꯥꯗ꯭ꯔꯤꯀꯣ
ꯑ ꯆꯗ ꯍꯣꯏꯗꯤ ꯑꯗꯨꯝ ꯆꯔꯅꯤ
ꯗꯎ ꯊꯎ ꯈꯛꯇ
ꯍꯣꯏ ꯑꯗꯨ ꯀꯔꯤ ꯑꯩꯗꯣ ꯌꯣꯡꯆꯥꯛ ꯃꯔꯨ ꯇꯅꯨ ꯆ
ꯅꯪꯒꯤ ꯅꯪꯒꯤ ꯁꯥ ꯃꯔꯣꯏꯒꯤ ꯗ꯭ꯔꯥꯏ ꯇꯧꯕꯗꯣ ꯐꯪꯉꯕꯣ
ꯑꯣ ꯑꯦ ꯐꯪꯗꯔꯤꯌꯦ
ꯁꯦꯟꯗꯤ ꯇꯧꯈ꯭ꯔꯕꯣ
ꯇꯧꯕ ꯍꯧꯒꯤꯔꯣꯏ ꯃꯥꯟꯗꯦ ꯑꯈꯣꯏ ꯃꯝꯃꯤꯗꯣ
ꯑꯣ ꯇꯧꯗ꯭ꯔꯤ ꯍꯥꯏꯔꯣ
ꯍꯣ ꯇꯥꯎꯗꯔꯤꯕ ꯃꯥꯂꯦ
ꯑꯣ ꯎꯝ ꯑꯣ ꯀꯃꯥꯏꯅ ꯆꯥꯏꯅꯣ ꯁꯥ ꯃꯔꯣꯏ ꯗ꯭ꯔꯥꯏ ꯇꯧꯕꯗꯣ
ꯑꯩꯈꯣꯏꯗꯣ ꯀꯥꯡꯪꯍꯥꯎꯒꯨꯝꯕꯗ ꯍꯥꯞꯄꯦ ꯑꯗꯨꯒ ꯗ꯭ꯔꯥꯏ ꯗ꯭ꯔꯥꯏꯃꯤꯠ ꯈꯨꯕꯂꯔꯗꯤꯀꯣ ꯇꯝ ꯆꯑꯗꯨ ꯍꯣꯏꯒ
ꯑꯣ ꯆꯥꯛ ꯊꯣꯡꯕꯗ ꯍꯥꯞꯄ꯭ꯔꯣ ꯑꯩ ꯑꯩ ꯈꯟꯕꯗ ꯑꯩ ꯈꯟꯕ ꯅꯣꯏ ꯑ ꯖꯁ ꯗ꯭ꯔꯥꯏꯗꯣ ꯗ꯭ꯔꯥꯏ ꯈꯛꯇ ꯑꯗꯨꯝ ꯆꯥꯏꯔꯅ ꯈꯟꯕ ꯑꯩꯅ
ꯑ ꯅꯠꯇꯦ ꯅꯠꯇꯦ ꯍꯦꯟꯖꯥꯡ ꯊꯣꯡꯕꯒꯨꯝꯕ ꯌꯦꯟꯁꯥꯒꯨꯝꯕ ꯅꯣꯡꯃꯥ ꯣꯡꯃꯥ ꯂꯥꯛꯏꯅ
ꯑꯥ ꯅꯠꯇꯦ ꯅꯣꯏꯅ ꯊꯣꯡꯕ꯭ꯔꯥ ꯅꯠꯇ꯭ꯔꯒ ꯃꯣꯏꯅ ꯄꯤꯕꯗ ꯅꯣꯏꯅ ꯍꯥꯞꯄꯤꯔꯣ
ꯅꯠꯇꯦ ꯑꯩꯈꯣꯏ ꯏꯁꯥ ꯏꯁꯥꯅ ꯍꯤꯇꯔꯨꯛ ꯑꯃ ꯄꯥꯏꯌꯦꯕ ꯎꯔ
ꯑꯥ ꯅꯇꯪꯒꯤꯁꯨ ꯂꯩꯕ꯭ꯔꯣ ꯄꯔꯁꯅꯦꯜ ꯍꯇꯔ ꯅꯪꯒꯤꯁꯨ ꯄꯔꯁꯅꯦꯜ ꯀꯦꯇꯜꯒꯨꯝꯕ ꯂꯩꯕ꯭ꯔꯥ ꯍꯥꯏꯕ
ꯍꯥ ꯑꯩꯈꯣꯏꯗꯣ ꯒꯤꯇꯔ ꯑꯣꯏꯅ ꯄꯥꯏꯔꯤꯕ
ꯍꯤꯇꯥꯔ ꯍꯦꯛꯇꯗ ꯀꯃꯥꯏꯅ ꯊꯣꯛꯏꯅꯣ
ꯏꯇꯥꯥꯏ ꯂꯇ꯭ꯔꯦ ꯂꯤꯇꯥꯥꯏꯗꯣ
ꯑꯣ ꯏꯟꯗ ꯈꯥꯟ
ꯈꯥꯟ ꯅꯠꯇ ꯑꯥꯏ ꯍꯔꯦꯟ ꯐꯣꯇꯣ ꯑꯣꯊꯔꯛꯀꯦ ꯑꯩꯈꯣꯏꯗꯤꯗꯣ ꯄꯥꯛꯂꯒꯂ ꯃꯊ ꯎꯕ ꯃꯊꯗ ꯅꯣꯏ
ꯎꯝ ꯅꯪ ꯉꯁꯥꯏ ꯀꯣꯜ ꯇꯧꯑꯣ ꯍꯥꯏꯕꯗꯣ
ꯑꯥ
ꯃꯦꯁꯦꯁ ꯊꯥꯔꯛꯇ꯭ꯔꯦ ꯑꯇꯣꯞꯄ ꯅꯝꯕꯔꯗꯤ ꯂꯩꯕ꯭ꯔꯣ
ꯑꯩ ꯍꯣꯏ ꯍꯣꯔꯦꯟ ꯄꯤꯒꯦꯀꯣ
ꯑꯥ ꯑꯥ ꯍ ꯎꯝ ꯍꯣꯏ ꯆꯦ ꯆꯦꯣ ꯑꯃꯥꯗ ꯏꯝꯐꯥꯜꯗ ꯂꯩꯕꯗꯣ
ꯑꯥ
ꯃꯥꯁꯨ ꯀꯣꯜ ꯇꯧꯔꯛꯑꯣꯅ ꯑꯦ ꯑꯩꯅ ꯃꯦꯁꯦꯖ ꯁꯥꯕꯀꯣ ꯃꯉꯣꯟꯗ ꯀꯣꯜ ꯇꯧꯔꯛꯀꯦꯅ ꯃꯥꯅ ꯀꯣꯜ ꯑꯃ ꯑꯅꯤ ꯇꯧꯁꯦ ꯍꯥꯏꯕꯗ ꯃꯥꯁꯨ ꯌꯥꯏ ꯍꯥꯏꯌꯦ
ꯑꯁ ꯃꯥ ꯑꯗꯨꯗꯤ ꯑꯩ ꯃꯔꯛ ꯃꯔꯛꯇ ꯄꯨꯅꯤꯡꯕꯅꯤꯗ ꯑꯗꯨ ꯅꯨꯄꯤꯗꯨꯁꯨ ꯃꯉꯣꯟꯗꯗꯤ ꯍꯥꯏꯗꯤ ꯍꯥꯏꯕꯤꯒꯅꯨꯕꯣ ꯑꯗꯣ ꯑ ꯃꯥ ꯂꯥꯎꯈ꯭ꯔꯕꯅꯦꯕ ꯍꯨꯝꯖꯤꯟ ꯂꯛꯑꯦꯕ ꯍꯧꯅꯤꯡꯉ ꯂꯥꯛꯑꯦ
ꯑ
ꯑꯩꯈꯣꯏꯗꯤꯁꯨ ꯌꯥꯝ ꯂꯥꯏꯕꯤꯏ ꯑꯩꯅ ꯃꯉꯣꯟꯗ ꯇꯧꯔꯛꯀꯦ ꯍꯥꯏꯔꯗꯤ ꯃꯥꯅ ꯃꯥꯒꯤꯅ ꯃꯔꯈꯛꯇ ꯑꯗꯨꯝ ꯁꯦꯅꯤ ꯇ ꯑ ꯇꯥꯥꯎꯑꯣꯅ
ꯔ
ꯑꯩꯈꯣꯏꯒꯤꯁꯨ ꯋꯥꯠꯂ ꯂꯥꯏ ꯑꯩꯁꯨ ꯇꯥꯎꯗꯅ ꯈꯜꯂꯣ ꯂꯩꯅꯦꯕ ꯑꯗꯨ ꯉꯁꯤꯗꯣ ꯍꯧꯖꯤꯛ ꯂꯥꯏꯔꯤꯛ ꯍꯥꯏꯕꯗꯒꯤ ꯑꯩꯅ ꯇꯧꯔꯛꯀꯦ ꯍꯥꯏꯔꯣ ꯃꯥꯗ ꯃꯥ ꯊꯥꯔꯛꯏꯅꯦ
ꯑꯗꯨꯅꯤ ꯅꯝꯕꯔ ꯑꯩꯉꯣꯟꯗꯁꯨ ꯑꯃ ꯊꯥꯔꯛꯏ ꯑꯩꯉꯣꯟꯗ
ꯑꯣ ꯑꯩꯈꯣꯏꯅ ꯇꯥꯎꯒꯦ ꯍꯥꯏꯕꯤꯌ ꯑꯁ ꯑꯩꯈꯣꯏꯒꯤ ꯃꯇꯝ ꯁꯪꯒꯦꯗ ꯃꯥ ꯑꯗꯨꯝ ꯍꯧꯖꯤꯛꯁꯨ ꯈꯔꯕ ꯍꯧꯖꯤꯛ ꯇꯥꯎꯕ ꯌꯥꯕ꯭ꯔꯥ ꯍꯥꯏ ꯑꯗꯨ ꯂꯏꯗ
ꯑꯥ ꯌꯥꯝꯅ ꯊꯕꯛ ꯆꯤꯟꯕ ꯃꯤꯅꯦ
ꯑꫭ
ꯍꯧꯖꯤꯛꯇꯤ ꯀꯔꯤ ꯇꯧꯋꯤꯅꯣ
ꯑꯦ ꯍꯧꯖꯤꯛꯤ ꯐꯝꯂꯒ ꯑ ꯑꯩꯗꯣ ꯃꯤ ꯑꯩꯈꯣꯏꯅ ꯇꯧꯔꯤꯕ ꯊꯕꯛꯁꯦ
ꯎꯝ
ꯑꯩꯅ ꯐꯤꯔ ꯍꯥꯏꯕ ꯃꯇꯝꯗꯨꯗ ꯃꯤ ꯀꯟꯅꯁꯨꯤꯂꯥꯏꯔꯔꯣꯏ ꯑꯗꯨꯒ ꯃꯤ ꯂꯣꯏꯅ ꯃꯍꯥꯛꯅ ꯄꯨꯟꯁꯤꯟꯕ ꯃꯇꯝꯗ ꯄꯨꯨꯝꯅꯃꯛ ꯃꯤ ꯑ ꯑꯍꯨꯝ ꯂꯥꯛꯀꯅꯤ
ꯇꯨ ꯑꯣꯏꯔꯗꯤ ꯍꯧꯖꯤꯛꯇꯣ ꯈꯔ ꯇ ꯑꯣꯏꯔꯦ ꯍꯥꯏꯕꯗꯒꯤ ꯑꯃꯨꯛꯀꯁꯨ ꯄꯠꯕ꯭ꯔꯥ ꯀꯅꯤ ꯇꯥꯎꯕ꯭ꯔꯥ ꯑꯗꯨ ꯇꯥꯎꯕꯗꯗꯒꯤ ꯑꯗꯨ ꯎꯅꯣ ꯅ ꯃꯁ ꯍꯣꯣꯏꯔꯦ
ꯑꯥ ꯑꯗꯨꯅꯤ ꯁꯤꯅ ꯅꯣꯏꯗꯦꯔꯥ ꯇꯥꯔꯅꯤ ꯑ ꯎꯝ
ꯂꯥꯏꯛ ꯂꯥꯛꯇꯦ ꯍꯥꯏꯀꯣ
ꯉꯁꯥꯏ ꯀ꯭ꯋꯥ ꯆꯠꯄꯗꯤ ꯅꯨꯡꯉꯥꯏꯕ꯭ꯔꯥ ꯍꯥꯏꯕ
ꯅ ꯑꯥꯎ ꯑꯥꯎ ꯍꯣꯏ ꯍꯣꯏ ꯇꯥꯏ ꯇꯥꯔꯦ
ꯑꯣ ꯈꯪꯗꯦꯅꯦ ꯑꯩ ꯃꯈꯣꯟꯁꯦ ꯌꯥꯝꯅ ꯄꯤꯛꯄ ꯄꯤꯛꯄ꯭ꯔꯥ ꯈꯪꯗꯦ ꯅꯪꯅ ꯇꯥꯗꯦ ꯇꯥꯗꯦ ꯍꯥꯏꯁꯦ
ꯍꯣꯏ ꯍꯣ ꯎꯝ ꯄꯤꯛꯅ ꯇꯥꯏꯕꯅꯒꯤ ꯃꯈ ꯐꯣꯟꯗꯣ ꯃꯤꯗꯤ ꯇꯥꯔ ꯍ ꯉꯁꯤꯗꯤꯕꯥꯎ ꯌꯦꯡꯒꯗꯣ ꯍꯥꯏꯕ
ꯑ ꯌꯦꯡꯒꯅꯤ ꯌꯦꯡꯒꯅꯤ ꯇꯨꯋꯜꯐ ꯊꯥꯔꯇꯤꯗꯅꯤ ꯌꯦꯡꯌꯦ ꯕꯥꯔ ꯕꯥꯔꯣ ꯃꯈꯥꯏꯗ
ꯑꯣ ꯑꯗꯨ ꯇꯥꯗꯤ ꯐꯥꯎꯗꯤ ꯑꯗꯨꯝ ꯅꯪꯒꯤ ꯑꯊꯨꯗ ꯆꯨꯏꯗꯥꯏꯗꯤ ꯑꯗꯨꯝ ꯁꯅꯥꯔ ꯌꯥꯅꯤ
ꯑꯗꯨꯅꯤꯌꯦ ꯑꯩꯒꯤ ꯕꯦꯇ꯭ꯔꯤꯁꯦ ꯈꯔ ꯂꯤꯛꯑꯦꯕꯀꯣ ꯐꯤꯐꯇꯤ ꯁꯦꯚꯦꯟꯗꯩ ꯍꯧꯖꯤꯛ ꯑꯗꯨꯅ ꯁꯤ ꯂꯩꯔꯤꯀꯥꯟꯗ ꯀꯣ ꯃꯌꯥꯝ ꯇꯧꯒꯦ ꯇꯧꯕꯩꯅ
ꯑꯥ ꯑ ꯑꯗꯨꯝ ꯒ꯭ꯔꯨꯞꯇꯁꯨ ꯊꯥꯖꯤꯜꯂꯣ ꯑꯗꯨꯒ ꯑꯗꯨꯝ ꯇꯧꯑꯣ
ꯏꯕꯥꯅꯤ ꯑꯅꯤ ꯇꯧꯔꯁꯤ ꯑꯗꯨꯒ ꯑꯩꯣꯏ ꯆꯦꯆꯦ ꯅꯝꯕꯔ ꯊꯥꯔꯛꯄꯗꯣ
ꯑꯥ
ꯑꯗꯨꯗ ꯑꯅꯤꯔ ꯑꯃꯔ ꯇꯧꯔꯅꯤ
ꯍꯣꯁꯇꯦꯜꯗ ꯂꯩꯃꯤꯟꯅꯕ ꯏꯃꯥꯟꯅꯕ ꯑꯩꯈꯣꯏꯒꯤ ꯑꯩꯈꯣꯏꯒꯤ ꯖꯨꯅꯤꯌꯔꯅꯦꯕ ꯅꯨꯄꯥ ꯑꯃ ꯂꯩꯑꯦ ꯑꯗꯨ ꯅꯨꯄꯥꯥ ꯇꯧꯊꯣꯛ ꯍꯣꯔꯦꯟ ꯐꯔꯛꯅꯦ ꯃꯕꯥꯅꯤ ꯑꯗꯨꯝ ꯋꯥꯔꯤ ꯁꯅꯍꯜꯂꯨ ꯅꯨꯡꯉꯥꯏꯕꯅꯦ ꯃꯥꯁꯨ
ꯑꯣ ꯑꯣ
ꯍꯧꯑꯥꯠꯂꯒ ꯂꯩꯕꯅꯤ ꯃꯥꯁꯨ
ꯑꯥ ꯀꯣ ꯃꯥ ꯃꯥ ꯐ꯭ꯔꯤꯗ ꯂꯩꯕ꯭ꯔꯣ
ꯍꯧꯖꯤꯛꯁꯨꯨ ꯐꯔꯤ ꯂꯩꯕꯥ ꯃꯥꯜꯂꯦ ꯑꯗꯨꯒꯤ ꯃꯤ ꯃꯥꯥꯁꯦ ꯅꯨꯞ ꯄꯤꯅꯤ ꯍꯅꯨꯕꯤꯅꯤ ꯈꯣꯏꯇꯥ ꯊꯝꯃꯛꯑꯕꯥ ꯐꯪꯅꯤ ꯍꯥꯏꯌꯦ ꯑꯁꯤ ꯍꯅꯨ ꯃꯤꯈꯣꯏꯅ ꯃꯥꯕꯨ ꯄꯥꯏꯔꯣ ꯂꯩꯔꯣ ꯍꯥꯏ ꯑꯩꯉꯣꯟꯗ ꯂꯨ ꯄꯥꯝꯕꯔꯥ ꯑ ꯍꯅꯨꯕꯤ ꯑꯃꯅ ꯑꯩꯉꯣꯟꯗ ꯍꯥꯏꯔꯛꯑꯦ ꯍꯥꯏꯌꯦ
ꯅꯪ ꯅꯪ ꯅꯪ ꯅꯝꯕꯔ ꯄꯤꯔꯗꯤꯅꯦ ꯑꯩꯅ ꯀꯣꯜ ꯇꯧꯔꯛꯀꯅꯤꯅ ꯑꯃ ꯇ ꯍꯥꯏꯕꯤꯌꯣ ꯈꯪꯉꯕꯥ
ꯑꯩ ꯃꯤ ꯂꯣꯏꯟꯃꯛꯇ ꯑꯩꯗꯤ ꯑꯗꯨꯝ ꯀꯣꯜ ꯇꯧꯅꯤꯡꯁꯤꯕꯨ ꯀꯣꯜ ꯇꯧꯕ ꯃꯇꯝꯗ ꯏꯃꯥꯟꯅꯕꯤ ꯑꯩ ꯁꯨꯃꯥꯏꯅ ꯇꯧꯔꯛꯄꯅꯤ ꯃꯣꯏꯕꯨꯁꯨ ꯁꯨꯃꯥꯏꯅ ꯇꯧꯕꯤꯌꯣꯅ ꯑꯩꯗꯤ ꯁꯨꯝ ꯉꯥꯡꯉꯥ ꯂꯩꯗ ꯃꯣꯏꯕꯨ
ꯑꯥ ꯅꯠꯇꯦ ꯑꯩ ꯑꯩ ꯉꯁꯥꯏ ꯅꯝꯕꯔ ꯑꯃ ꯊꯥꯔꯛꯄꯗꯣ ꯅꯪꯒꯤ ꯋꯥꯆꯦꯞꯇ
ꯑꯎ
ꯈꯪꯕ꯭ꯔꯥ ꯃꯗꯨꯗꯁꯨ ꯑꯅꯤ ꯇꯧꯔꯣꯏꯌꯦ ꯑꯅꯤ ꯇꯧꯔꯦ ꯑꯥ
ꯍꯣꯏ ꯐꯩꯌꯦ ꯃꯣꯏꯅꯁꯨ ꯑꯗꯨꯝ ꯇꯧꯔꯛꯄ ꯌꯥꯔꯦ ꯍꯥꯏꯔꯗꯤ
ꯑꯥ ꯍꯣꯏ ꯗꯩꯒꯥ ꯑ ꯃꯥꯗꯤ ꯃꯩꯇꯩ ꯂꯣ ꯅꯪꯅ ꯍꯩ ꯍꯩ ꯍꯩꯕꯗꯣ
ꯍꯥꯥ ꯑꯈꯣꯏ ꯖꯥꯇꯤꯅꯦ
ꯑꯥ ꯑꯣ ꯑꯣꯈꯦ ꯑꯣꯈꯦ
ꯑꯗꯨꯒꯤ ꯍꯥꯅꯨꯕꯤ ꯃꯥꯗꯨꯅ ꯃꯉꯣꯟꯗ ꯍꯥꯏꯔꯛꯄꯗꯣ ꯁꯨꯃꯥꯏꯅ ꯍꯥꯏꯦ ꯃꯥꯕꯨ ꯃꯅꯥꯛ ꯇꯥ ꯃꯥꯗꯣ ꯂꯥꯛꯑꯗꯤ ꯌꯥꯝꯅ ꯅꯨꯡꯉꯥꯏꯅ ꯃꯥ ꯃꯥꯕꯨ ꯐꯝꯍꯟꯒꯅꯤꯕ ꯀꯥꯎꯏ ꯍꯣꯏꯅꯤ
ꯀꯤꯔꯝꯃꯅꯤ ꯃꯥꯗꯤ
ꯑꯗꯨꯗꯒꯤ ꯃꯥꯁꯨ ꯅꯣꯛ ꯅ ꯅꯣꯛꯑꯒ ꯑꯩ ꯀꯤꯗꯧꯔꯦ ꯉꯁꯤꯅꯤ ꯅꯨꯄꯤ ꯍꯅꯨꯕꯤ ꯈꯔ ꯍꯥꯅꯨꯕꯤ ꯃꯥꯗꯥ ꯋꯥꯔꯤ ꯁꯅꯥꯕꯗꯒꯤꯅ ꯃꯥꯁꯨ ꯇꯧꯔꯛꯑꯦꯕ ꯑꯩꯉꯣꯟꯗ
ꯑ
ꯑꯩꯁꯨ ꯃꯥꯕꯨ ꯇꯥꯔꯦ ꯍꯥꯏꯕꯥ ꯌꯥꯝꯅꯥ
ꯔꯥ ꯅꯥꯠꯇꯔꯒꯥ ꯃꯅꯥ ꯃꯊꯟꯗ ꯇꯧꯏꯔꯣ
ꯑꯩꯒꯤ ꯑꯩꯈꯣꯏ ꯍꯧꯖꯤꯛ ꯂꯩꯌꯦ ꯍꯥꯏꯕ ꯅꯨꯄꯥ
ꯎꯝ ꯑꯣ ꯍꯜꯂꯣ ꯇꯥꯕ꯭ꯔꯣ
ꯍꯣꯏ ꯑꯃꯨꯛꯀꯥ ꯇꯥꯔꯦ ꯑꯃꯨꯛꯀꯥ ꯇꯥ ꯍꯣꯏ ꯇꯥꯔꯦ ꯇꯥꯔꯦ
ꯑ ꯑ ꯑ ꯀꯩ ꯀꯩ ꯑꯥ ꯑꯥ ꯑꯥ
ꯅꯪꯒꯤꯁꯦ ꯃꯈꯣꯟ ꯃꯔꯛꯇ ꯑꯃꯨꯛꯀ ꯌꯥꯝ ꯀꯟꯅ ꯊꯣꯛꯄ ꯃꯇꯝ ꯂꯩꯌꯦ ꯄꯤꯛꯅ ꯇꯧꯕ ꯃꯇꯥꯡ ꯂꯩꯌꯦꯕꯥ ꯑꯗꯨꯒꯤ
ꯈꯪꯗꯦꯅꯦ ꯑꯩ ꯑꯩ ꯅꯦꯠꯋꯥꯔꯛꯀꯤ ꯄ꯭ꯔꯣꯕ꯭ꯂꯦꯝ ꯑꯣꯏ ꯃꯥꯜꯂꯦꯀꯣ
ꯑ ꯍꯥꯠ ꯃꯥꯥꯏꯅ ꯑꯣꯏꯕ ꯈꯪꯗꯦ ꯑꯩꯁꯨ
ꯑꯩ ꯋꯥ ꯀꯟꯅ ꯉꯥꯡꯒꯦ
ꯎꯝ
ꯑꯩꯈꯣꯏ ꯃꯈꯣꯏ ꯃꯃꯥꯗꯤ ꯇꯨꯝꯈ꯭ꯔꯦ ꯍꯧꯖꯤꯛ
ꯑꯣ ꯑꯁ ꯉꯟꯃꯜꯂꯦ ꯃꯁꯨ
ꯉꯟ ꯉꯟ ꯉꯟ ꯉꯟꯉꯟꯂ ꯇꯨꯝꯅꯤ ꯃꯥꯗꯤ ꯑꯗꯨꯒ ꯕꯣꯜ ꯌꯦꯡꯉꯅꯤꯅ ꯕꯥꯔꯣ ꯃꯛ ꯐꯥꯏꯗ
ꯑꯣ
ꯁꯦꯁ ꯈꯔ ꯇꯧꯒ ꯑꯦ
ꯑꯣ ꯍꯧꯖꯤ ꯈꯨꯣꯏꯟꯅꯗꯤ ꯃꯝꯈꯕ꯭ꯔꯣ
ꯀꯥꯏꯕ
ꯃꯥꯟꯨ ꯗ ꯎꯝ
ꯁꯦ ꯌꯥꯝꯅ ꯃꯝꯃꯤ ꯌꯥꯝꯅꯁꯨ ꯅꯨꯡꯉꯥꯏꯇꯦ ꯐꯣꯟ ꯕꯦꯇ꯭ꯔꯤꯁꯨ ꯂꯩꯇꯦ ꯑꯁ
ꯍꯣꯏ ꯑꯁ ꯅꯪ ꯉꯁꯤꯗꯤ ꯀꯗꯥꯏꯗ ꯐꯣꯟꯗꯣ ꯑꯃ ꯈꯛꯇꯖꯨꯝ ꯇꯧꯕ꯭ꯔꯣ
ꯑꯦ ꯑꯩꯈꯣꯏ ꯏꯃꯥꯟꯅꯕ ꯑꯃꯗꯣ ꯃꯣꯏꯒꯤ ꯌꯨꯝꯗ ꯁꯣꯂꯥꯔ ꯂꯩꯕꯅꯤꯅ ꯑꯗꯨꯅ ꯃꯣꯏꯗꯨꯗ ꯑꯗꯨꯝ ꯆꯥꯔꯖ ꯇꯧꯔꯦ
ꯎꯝ ꯑꯃ ꯃꯈꯥꯒꯤ ꯌꯨꯝꯗꯨꯗꯤ ꯇꯥꯎꯕ ꯌꯥꯔꯣꯏꯗꯣ ꯃꯣꯏ ꯀꯗꯥꯏꯗꯥꯏꯗꯕ꯭ꯔꯣ
ꯑꯥ ꯌꯥꯏꯌꯦ ꯑꯗꯨꯁꯨ ꯃꯥ ꯃꯣꯏꯁꯦ ꯅꯨꯄꯤꯗꯣ
ꯑꯥ
ꯋꯥ ꯉꯥꯡꯉꯦꯕꯗꯨꯅ ꯑꯗꯨꯁꯨ ꯐꯨꯠꯕꯣꯜ ꯌꯦꯡꯉꯅꯤꯅ ꯃꯥꯏ ꯁꯣꯂꯔꯒꯤ ꯂꯥꯏꯠꯇꯒꯤ ꯑꯗꯨꯅ ꯃꯣꯏꯁꯨ ꯏꯅꯔꯖꯤ ꯖꯤ ꯁꯦꯞ ꯇꯧꯕ ꯃꯥꯜꯂꯦ ꯍꯥꯏꯗꯤ ꯁꯣꯂꯥꯔ ꯏꯅꯔꯖꯤꯗꯣ ꯈꯔꯗꯤ